ꯐꯠꯇꯦ
ꯍꯧꯖꯤꯛ ꯄꯥꯏꯈꯠꯂꯤꯗꯨꯗꯤ
ꯑꯃꯨꯛ ꯑꯣꯞ ꯇꯧꯔꯅꯤ ꯀꯩꯗꯧꯔꯤꯅꯣ ꯈꯪꯗꯦ
ꯑꯌꯥ ꯅꯪ ꯅꯪꯁꯦ ꯌꯥꯝꯅ ꯀꯩꯅꯣ ꯇꯧꯋꯦꯗ ꯁꯥꯎꯒꯅꯨ ꯀꯩꯁꯨ ꯀꯩꯗꯧꯔꯤꯅꯣ
ꯖꯦꯔꯣ ꯑꯃꯛ ꯆꯠꯈ꯭ꯔꯦ ꯑꯩꯒꯤ
ꯑꯁ ꯀꯩꯗꯧꯔꯤꯅꯣ ꯍꯥꯏꯕ ꯅꯪꯒꯤ ꯑꯥ
ꯀꯩꯁꯨ ꯇꯧꯗꯦ
ꯀꯔꯤ ꯀꯩꯁꯨ ꯇꯧꯗꯕ꯭ꯔꯣ ꯊꯕꯛ ꯇꯧꯔ ꯂꯩꯕ ꯌꯥꯗ꯭ꯔꯣ
ꯀꯔꯤ ꯊꯕꯛ ꯂꯩ
ꯊꯕꯛꯇꯤ ꯈꯪꯗꯦ ꯑꯔꯥꯏ ꯑꯔꯥꯏꯕ ꯑꯗꯨꯝ ꯁꯨꯑꯣꯅ
ꯀꯅꯥ ꯀꯅꯥꯗ ꯐꯣꯟ ꯇꯧꯕ꯭ꯔꯣ ꯅꯪ
ꯐꯣꯟ ꯇꯧꯗꯦ ꯠꯅꯦ ꯐꯠꯇꯦꯅꯦ ꯍꯦ ꯅꯦꯠ ꯅꯨꯡꯉꯥꯏꯇꯦ ꯅꯣꯏꯗꯤ
ꯇꯥꯛꯁ ꯃꯉꯥ ꯌꯥꯎꯔꯗꯤ ꯂꯣꯏꯔꯦ ꯉꯁꯤꯒꯤ
ꯊꯝꯃꯣ ꯊꯝꯃꯣ ꯍꯣꯔꯦꯟ ꯇꯧꯁꯦ
ꯇꯥꯏ ꯀꯔꯤ ꯍꯧꯖꯤꯛ ꯃꯤꯅꯤꯠ